ꯍꯂꯣ
ꯀꯔꯤ ꯇꯧꯕ꯭ꯔꯣ ꯍꯥ ꯀꯔꯤ ꯇꯧꯕ꯭ꯔꯣ
ꯃꯄꯥꯟꯗ ꯐꯝꯃ ꯂꯩꯌꯦ
ꯑꯣ ꯀꯅꯥ ꯀꯅꯥꯒ
ꯏꯃꯥꯟꯅꯕ ꯑꯃ
ꯑꯣ ꯑꯩꯗꯤ ꯑ ꯀꯩ ꯍꯥꯢꯁꯤꯔ ꯇꯨꯡꯐꯝꯗ ꯂꯩꯌꯦ
ꯑꯣ ꯌꯥꯅꯦ ꯌꯥꯝ ꯊꯨꯏꯅꯦ ꯉꯁꯤꯗꯤ
ꯍꯥꯥ
ꯌꯥꯝ ꯉꯥꯟꯂꯦꯅ
ꯍꯣꯏ ꯆꯥꯛ ꯆꯥꯈꯕ꯭ꯔꯣ
ꯆꯥꯔꯦ ꯉꯥ ꯆꯥꯔꯦ ꯉꯁꯤ
ꯑꯣ ꯍꯥꯎꯔꯝꯒꯅꯤ ꯑꯩꯈꯣꯏꯗꯤ ꯌꯦꯡ ꯑꯌꯨꯛꯀꯤ ꯌꯦꯡ ꯍꯣꯏ
ꯍꯥꯎꯅꯤꯅꯦ ꯑꯗꯨꯁꯨꯣ
ꯄꯝꯀꯤꯡ ꯄꯝꯀꯤꯡ ꯊꯣꯡꯕꯤꯕꯅꯦ ꯄꯝꯀꯤꯡ ꯆꯥꯗꯦ ꯑꯗꯨꯒꯤ ꯌꯦꯡ ꯁꯤꯡꯒ ꯆꯕꯅꯦ
ꯑꯦ ꯆꯥꯗ꯭ꯔꯗꯤ ꯀꯃꯥꯏꯅ ꯊꯣꯡꯕ ꯀꯔꯤꯒꯤ ꯊꯣꯡꯕ
ꯑꯁ ꯑꯩꯈꯣꯏꯗꯤ ꯍꯣꯁꯇꯦꯜꯗ ꯂꯩꯕꯒꯤ ꯏꯄꯥꯏ ꯂꯩꯇꯦꯅꯦ ꯀꯔꯤꯔꯣ
ꯍꯣꯁꯇꯦꯜꯗ ꯂꯥꯏꯔꯤꯛꯇꯣ ꯅꯣꯏꯅ ꯊꯣꯡꯕꯅꯤꯅ
ꯅꯠꯇꯦ ꯀꯨꯛ ꯂꯩꯌꯦ
ꯀꯨꯛ ꯑꯆꯥ ꯆꯥ
ꯑꯦ ꯑꯦ ꯑꯦ ꯇꯧꯕꯗꯨ ꯀꯔꯤꯒꯤꯔꯥ ꯌꯥꯝ ꯁꯛ ꯑꯣꯏꯕ꯭ꯔ ꯅꯩꯥꯪ
ꯌꯥꯏꯗ
ꯁꯣꯛ ꯑꯣꯏꯈ꯭ꯔꯤꯕ꯭ꯔꯣ ꯆꯥꯗꯕꯤꯗ ꯊꯣꯡꯕꯒꯤ ꯌꯦ
ꯎꯝ ꯁꯔꯄ꯭ꯔꯥꯏꯖꯅꯦ ꯁꯔꯄ꯭ꯔꯥꯏꯖ
ꯁꯄ꯭ꯔꯥꯏꯁ ꯁꯔꯄ꯭ꯔꯥꯏꯁ ꯃꯔꯛ ꯃꯔꯛꯇꯗꯤ ꯐꯥꯏꯌꯦꯅꯦ ꯑꯗꯨꯃꯥꯏꯅ ꯁꯔꯄ꯭ꯔꯥꯏꯁ ꯄꯤꯔꯗꯤꯦ
ꯎꯝ
ꯅꯠꯇ꯭ꯔꯗꯤ ꯅꯪꯁꯨ ꯌꯥꯝ ꯕꯣꯔꯤꯡ ꯆꯨꯒꯅꯤ
ꯎꯝ ꯃꯥꯅꯦ ꯌꯥꯝ ꯆꯨꯝꯃꯦ
ꯎꯝ
ꯍꯥꯏꯗꯤ ꯑ ꯅꯤꯡꯊꯤꯅ ꯆꯨꯝꯕꯅꯤ
ꯎ
ꯌꯥꯝ ꯅꯨꯡꯁꯤꯕ ꯋꯥꯔꯤꯅꯤꯗ
ꯍꯣꯏ ꯑꯗꯨꯅꯤꯗ ꯍ ꯁꯥꯏꯌꯦ ꯑꯩꯔꯣ ꯅꯨꯡꯁꯤꯠ ꯆꯪꯉꯣꯏ ꯍꯩꯕꯅꯤ ꯌꯥꯝ ꯁꯥꯏꯌꯦ
ꯃꯩ ꯂꯥꯛ
ꯅꯈꯣꯏ ꯂꯥꯛꯑꯦ ꯑꯗꯨ ꯑꯣꯏꯔꯁꯨ ꯌꯥꯝ ꯁꯥꯏꯌꯦ ꯐꯦꯟ ꯊꯥꯔꯁꯨ
ꯐꯦꯟ ꯊꯥꯔꯁꯨ ꯁꯥꯏꯌꯦ
ꯍꯔ ꯀꯔꯤꯌꯦ
ꯌꯥꯝ ꯌꯥꯝ ꯂꯨ
ꯍꯥꯥ
ꯐꯦꯟ ꯊꯥꯔꯁꯨ ꯑꯗꯨꯝ ꯁꯥꯏ ꯍꯥꯏꯕ
ꯍꯣꯏ ꯍ
ꯅꯨꯡꯉꯥꯏꯇꯦꯗ ꯑꯗꯨꯗꯤ
ꯍꯥꯥ
ꯅꯨꯡꯉꯥꯏꯇꯦ ꯍꯥꯏꯕ
ꯀꯔꯤꯒꯤ
ꯁꯥꯕꯅꯤꯅ ꯅꯨꯡꯉꯥꯏꯔꯣꯏ ꯍꯥꯏꯕꯅꯤꯅ
ꯍꯣꯏ ꯍꯣꯏ ꯅꯨꯡꯉꯥꯏꯇꯦ ꯑꯩꯈꯣꯏꯗꯤ ꯁꯥꯗꯗꯦ ꯃꯄꯟꯗ ꯂꯩꯕꯒꯤ
ꯎꯝ ꯃꯄꯥꯟꯗ ꯂꯩꯕꯒꯤ ꯅꯨꯡꯁꯤꯠ ꯅꯨꯡꯁꯤꯠ ꯈꯔ ꯁꯤꯠꯂꯤ ꯅꯨꯡꯉꯥꯏꯔꯦ
ꯑꯩꯈꯣꯏꯁꯨ ꯅꯈꯣꯏꯒꯨꯝꯅ ꯃꯥꯄꯟꯗ ꯂꯩꯅꯤꯡꯉꯦ
ꯑꯗꯨꯗꯤ ꯃꯄꯥꯟ ꯊꯣꯀꯂꯛꯑꯣꯅ
ꯌꯥꯗꯦ ꯃꯇꯝ ꯍꯦꯟꯈ꯭ꯔꯦ
ꯑꯗꯨꯗꯤ ꯑꯗꯨꯗꯤ ꯍꯌꯦꯡꯅ ꯊꯣꯛꯎꯔꯣ
ꯍ ꯊꯣꯛꯀꯅꯤ ꯎ ꯑ
ꯍ ꯇꯨꯝꯃꯝꯗꯥꯏꯗ ꯐꯖꯅ ꯏꯔꯨ ꯊꯣꯛꯣꯛꯑꯣ
ꯇ ꯏꯔꯨ ꯅꯣꯏꯒꯂꯛꯇꯅꯤ ꯀꯔꯤꯔꯣ
ꯑ
ꯑꯗꯨꯑꯣꯏꯔꯁꯨ ꯌꯦ ꯏꯅꯠꯇꯦ
ꯇꯞꯅ ꯇꯞꯅꯒꯦꯟ ꯇꯞꯅ ꯇꯞꯅ ꯏꯔꯨꯗꯕꯗꯨꯕꯅꯤ
ꯑꯩꯁ ꯐꯖꯅ ꯏꯔꯨꯕꯅꯤ ꯀꯔꯤꯣ ꯦꯁ ꯥꯎ ꯍꯌꯦꯡꯗꯤ ꯑꯗꯨꯝ ꯂꯩꯒꯅꯤ ꯑꯩꯈꯣꯏꯗꯤ ꯑꯦꯛꯖꯥꯝ ꯑꯦꯛꯖꯥꯝ ꯂꯩꯌꯦ ꯑꯗꯨꯒ ꯑꯣꯐ ꯐꯪꯕꯅꯤ ꯍꯌꯦꯡꯗꯤ
ꯑꯣ ꯑꯗꯨꯗꯤ ꯅꯨꯡꯉꯥꯏꯔꯦꯅꯦ
ꯀꯗꯥꯏꯗꯒꯤ ꯉꯩꯇ ꯈꯔꯣ ꯁꯣꯅ ꯉ ꯏꯇꯦꯗ ꯍꯥꯥ
ꯍꯌꯦꯡꯗꯤ ꯐꯖꯅ ꯂꯥꯏꯔꯤꯛ ꯄꯥꯔꯨꯕ
ꯑꯁ ꯄꯥꯅꯤꯡꯗꯦ ꯄꯔꯁꯨꯣ ꯇꯜꯦ
ꯑꯦꯛꯖꯥꯝꯗ ꯀꯔꯤ ꯊꯥꯈꯔꯣꯅꯪ
ꯍꯥꯥ ꯑꯦꯛꯖꯝꯗ ꯑꯦꯛꯖꯝꯗꯔ ꯑꯁ ꯑꯗꯨꯝ ꯀꯣꯛꯗ ꯀꯔꯤ ꯀꯔꯤ ꯂꯥꯛꯄ꯭ꯔꯥ ꯑꯗꯨꯝ ꯏꯒꯅꯤ
ꯑꯦ ꯑꯗꯨꯗꯤ ꯀꯣꯛꯇ ꯂꯩꯇ꯭ꯔꯗꯤ ꯑꯃꯐꯥꯎ ꯏꯔꯣꯏꯏꯅꯦ
ꯍꯣꯏ
ꯑꯗꯨꯗꯤ ꯐꯦꯜ ꯇꯧꯔꯅꯤꯅꯦ ꯀꯔꯤꯅꯣꯅꯣ
ꯐꯦꯜ ꯄꯠ ꯇꯧꯔꯣꯏ ꯀꯔꯤꯔꯣ
ꯎꯝ
ꯐꯦꯜ ꯇꯔꯣꯏ ꯌꯥꯝ ꯌꯥꯅꯤ ꯃꯃ ꯂꯩ
ꯃꯤ ꯀꯌꯥꯂꯏꯌꯦꯦ ꯅꯪ ꯍꯣꯁꯇꯦꯜꯗ
ꯑꯩꯈꯣꯏꯔꯥ ꯍꯧꯖꯤꯛ ꯁ ꯁꯚꯦꯟꯇꯤꯤꯡ ꯑꯩꯠꯇꯤꯤꯡ ꯃꯗꯦ
ꯑ ꯌꯥꯏꯅꯦ
ꯃꯅꯥꯗꯦꯒ ꯃꯕꯨ ꯃꯅꯕ ꯎꯝ ꯍꯥ
ꯅꯣꯡ ꯆꯨꯕ꯭ꯔꯣ
ꯅꯪ ꯆꯨꯕ꯭ꯔꯣ ꯍꯥꯏꯕ꯭ꯔꯣ ꯅꯠꯇꯦ ꯐꯦꯡꯒꯤ ꯃꯈꯣꯟꯅꯦ
ꯑꯆꯥ ꯊ ꯃꯈꯀꯥ ꯀꯜ ꯐ ꯇꯥꯏꯈ꯭ꯔ ꯈꯔꯅꯤ ꯈꯔ
ꯅꯨꯡꯉꯥꯏꯇꯕ꯭ꯔꯥ
ꯀꯩꯁꯨ ꯀꯥꯖꯤꯗ
ꯑ ꯐꯌꯦ ꯭ꯔ
ꯊꯣꯝꯗꯤ ꯆꯍꯤ ꯀꯌꯥꯒ
ꯍꯥ
ꯄꯨꯒ꯭ꯔꯒꯦ ꯁꯣꯝꯗꯤ
ꯁꯨꯡꯗꯤ ꯁꯨꯝꯗꯤ ꯍꯩꯕ꯭ꯔꯥ
ꯎꯝ ꯆꯍꯤ ꯆꯍꯤ ꯀꯌꯥ ꯁꯨꯈ꯭ꯔꯒꯦ
ꯀꯅꯥ ꯅꯪꯔꯥ ꯑ ꯍꯍ ꯍ
ꯅꯪ ꯅꯪ ꯅꯪ
ꯑꯩꯔꯣ
ꯎꯝ
ꯑꯩꯗꯤ ꯅꯪꯒꯤ ꯑꯥ ꯅꯝꯃꯒ ꯑꯩ ꯆꯍꯤ ꯃꯥꯟꯅꯕꯅꯤ ꯍꯤ ꯍꯤ ꯍꯤ
ꯑꯦ ꯑꯗꯨꯗꯤ ꯍꯦꯃꯟꯗ꯭ꯔꯣ
ꯍꯦꯡꯃꯗꯦ ꯀꯔꯤꯔꯣ ꯊꯥꯖꯗꯦ
ꯊꯥꯖꯗꯦ ꯑꯗꯨꯗꯤ
ꯅꯝꯃꯒ ꯑꯩꯗꯨ ꯇꯦꯡꯅꯕꯅꯤ
ꯑꯁ ꯂꯨꯏꯅꯦ
ꯍꯣꯏ
ꯑꯗꯩ
ꯍꯥ ꯀꯌꯥ ꯃꯥꯟꯕ꯭ꯔꯥ
ꯎꯝ ꯑꯩꯅ ꯈꯟꯕꯗꯤ ꯇ꯭ꯋꯦꯟ ꯇ꯭ꯋꯦꯟꯇꯤ
ꯐꯣꯔ ꯇ꯭ꯋꯦꯟꯇꯤ ꯐꯥꯏꯚ ꯑꯣꯏꯔꯝꯅꯤꯅ ꯈꯜꯂꯦ
ꯍꯍꯍ ꯍꯦꯜꯃꯜꯂꯦ ꯑꯗꯨꯗꯤ ꯅꯪꯁꯨꯨ ꯀꯔꯤꯔꯥ ꯑꯗꯨꯃꯥꯏꯅ ꯑꯗꯨꯃꯥꯏꯅ ꯀꯔꯤ ꯍꯪꯉꯨꯁꯤꯔꯥ ꯑꯗꯨꯃꯥꯏꯅ ꯑꯣꯏꯕ꯭ꯔꯣ ꯑꯩꯁꯦ ꯑꯩꯅ ꯋꯥ ꯉꯥꯡꯕꯁꯦ ꯑꯗꯨꯃꯥꯏꯅ ꯑꯣꯏꯕ꯭ꯔꯥ
ꯎꯝ ꯇ꯭ꯋꯦꯟꯇꯤ ꯐꯥꯏꯚ ꯇ꯭ꯋꯦꯟꯇꯤ ꯁꯤꯛꯁ ꯇ꯭ꯋꯦꯟꯇꯤ ꯁꯤꯛꯁ ꯁꯨꯔꯣꯏꯗ
ꯋꯥꯎꯎ ꯍꯣꯏ ꯆꯨꯝꯃꯦ ꯍꯤ ꯍꯤ
ꯎꯝ ꯑꯩꯁꯨ ꯈꯪꯉꯦ
ꯀꯗꯥꯋꯥꯏꯗꯒꯤ ꯍꯤ ꯃꯤꯅ ꯐꯥꯒꯤ ꯇꯧꯔꯒ ꯍꯣꯏ ꯆꯨꯝꯃꯦ ꯍꯥꯏꯔꯒꯦ ꯑꯩꯁꯨ ꯈꯪꯉꯦ ꯍꯥꯏꯌꯦ ꯈꯪꯕ ꯁꯥꯥꯕ ꯍꯤ ꯍꯤ ꯍ
ꯅꯪ ꯅꯪ ꯈꯣꯟꯖꯦꯜ ꯇꯥꯕꯗ ꯑꯗꯨꯝ ꯈꯪꯉꯦ
ꯑꯥꯏ ꯌꯥꯔꯦ ꯃꯤꯅ ꯐꯥꯒꯤ ꯇꯧꯔꯒ ꯆꯨꯝꯃꯦ ꯍꯥꯏꯔꯒ ꯅꯪꯗꯤ ꯅꯪꯒꯤ ꯅꯀꯣ ꯑ ꯅꯥꯇꯣꯟꯗꯤ ꯑꯗꯥ ꯀꯥꯎꯈ꯭ꯔꯦ ꯑꯦ ꯀꯥꯈ꯭ꯔꯦ ꯍꯥ
ꯑꯦ ꯆꯨꯝꯕꯨ ꯆꯨꯝꯂꯝꯅꯤꯗ
ꯍꯥ ꯍꯥ ꯍꯍ ꯍ ꯆꯨꯝꯗꯦ
ꯎꯝ ꯊꯥꯖꯗꯦ ꯆꯨꯝꯂꯝꯅꯤ
ꯍꯥ
ꯆꯨꯝꯒꯅꯤꯕ
ꯅꯪꯗꯤ ꯀꯌꯥ ꯁꯨꯈ꯭ꯔꯦ
ꯑꯩꯔꯣ
ꯍꯣꯏ
ꯑ ꯑꯩ ꯑꯩꯁꯨ ꯀꯌꯥꯝꯅ ꯈꯟꯒꯗ꯭ꯔꯥ
ꯈꯪꯗꯦ ꯑꯗꯨ ꯍꯤꯡꯕ꯭ꯔꯥ ꯍꯤꯡꯗꯕ꯭ꯔꯥ ꯅꯪꯅ ꯍꯧꯖꯤꯛ ꯑꯩ ꯑꯩꯕꯨ ꯍꯦ ꯑꯥ ꯍꯥꯏꯕꯗꯣ ꯍꯤꯡꯕ꯭ꯔꯥ ꯍꯤꯡ ꯑꯥ ꯍꯤꯡꯗꯕ꯭ꯔꯥ
ꯑꯗꯨ ꯑꯗꯨꯒꯤꯅꯦ ꯍꯦꯟꯁꯨ ꯍꯦꯟꯗꯦ ꯇꯥꯁꯨ ꯇꯥꯗꯦ ꯑꯗꯨ ꯃꯇꯝꯗꯅꯦ
ꯑꯗꯨꯒꯤ ꯑꯣꯏꯔꯝꯒꯅꯤ ꯅꯪꯅ ꯑꯩꯉꯣꯟꯗꯁꯨ ꯍꯩꯕꯤꯁꯦ
ꯎꯝ
ꯇ꯭ꯋꯦꯟꯇꯤ ꯐꯥꯏꯚ ꯇ꯭ꯋꯦꯟꯇꯤ ꯁꯤꯛꯁ
ꯃꯥꯅꯦ
ꯇ꯭ꯋꯦꯟꯇꯤ ꯐꯥꯏꯚ ꯔꯥ
ꯍ
ꯆꯨꯝꯃꯦ
ꯆꯨꯝꯃꯦ
ꯑꯥꯎ
ꯅꯪꯁꯨ ꯑꯣꯏꯔꯝꯒꯅꯤꯗ ꯅꯠꯇ꯭ꯔꯣ ꯣꯏ ꯐ ꯍꯜꯂꯣ ꯇꯥꯕ꯭ꯔꯣ ꯅꯤ ꯂꯨꯄꯥꯥꯏ ꯌꯥꯗ ꯗꯨꯀꯥꯟꯗꯥꯟꯗꯒ꯭ꯔꯥꯅ ꯂꯨꯀꯥꯏꯔꯗꯤ ꯍꯜꯂꯣ ꯇꯕ꯭ꯔꯣ